ꯃꯣꯏ ꯃꯃꯥ ꯃꯣꯏ ꯃꯃꯥ ꯇꯥꯏꯀꯣ
ꯇꯥꯏ
ꯀꯩꯗꯧꯔꯤꯅꯣ ꯇꯨꯝꯃꯕꯣ
ꯐꯣꯟ ꯌꯦꯡꯕꯅꯤꯗ
ꯁꯤꯅ ꯂꯥꯏꯀ ꯃꯤꯗꯤ
ꯅꯪꯗꯤ
ꯑꯩꯁꯨ ꯆꯥꯛ ꯆꯥꯊꯣꯛꯑꯒ ꯐꯣꯟ ꯌꯦꯡꯕ
ꯀꯔꯤ ꯀꯔꯤ ꯍꯤꯟꯖꯥꯡ
ꯁꯤꯔꯣ ꯍꯋꯥꯏ ꯑꯁꯥꯡꯕ ꯆꯤꯡꯒꯤ ꯃꯅꯥ
ꯎꯝ
ꯀꯕꯨꯛꯇꯒ ꯂꯩꯕꯗꯣ ꯑ ꯀ ꯑꯗꯨ ꯆꯝꯐꯨꯠꯒ ꯌꯦꯟ ꯃꯀꯣꯛ ꯌꯥꯎꯔꯦ ꯑꯗꯨꯒ ꯈꯦꯝꯆꯥꯟ ꯌꯥꯎꯔꯦ ꯃꯈꯣꯡ ꯌꯥꯎꯔꯦ
ꯇꯥꯅꯤꯡꯗꯦꯗꯥ
ꯍꯥꯎꯕꯥꯅ ꯍꯥꯎꯕꯥꯅ ꯍꯋꯥꯏ ꯌꯥꯎꯗꯤꯍꯦ ꯍꯋꯥꯏ ꯆꯥꯗꯕ ꯀꯨꯏꯔꯦ ꯍꯋꯥꯏ ꯆꯥꯕ ꯐꯪꯗꯦ ꯍꯋꯥꯏ ꯇꯥꯡꯉꯦꯟꯗ ꯍꯟꯗꯛ ꯆꯍꯤꯒꯤ ꯍꯋꯥꯏ ꯑꯃꯐꯥꯎ ꯂꯩꯗ꯭ꯔꯤ ꯅꯪꯗꯤ ꯀꯔꯤ ꯌꯦꯟꯖꯥꯡ ꯆꯥꯔꯒꯦ
ꯕ꯭ꯔꯣꯏꯂꯔ ꯆꯥꯏ
ꯌꯥꯝ ꯂꯩꯃꯤꯀꯣ ꯣꯏꯔ ꯭ꯔꯣꯣꯏꯂꯔ
ꯕ꯭ꯔꯣꯣꯏꯂꯔ ꯆꯕꯨ ꯂꯕ꯭ꯔꯣꯅꯦ
ꯂꯩꯃꯤꯅꯦ ꯌꯥ ꯍꯥꯎ ꯋꯥ ꯆꯥꯔꯒ ꯄ꯭ꯂꯦꯠ ꯀ ꯃꯨꯆꯔꯒꯦ ꯆ ꯑꯅꯤ ꯑꯅꯤꯗ ꯇꯥꯗꯧ ꯃꯥꯥꯟꯅꯦꯗꯥꯕ
ꯀꯥꯔꯤ ꯑꯅꯤ ꯑꯃ ꯐ ꯆꯥꯕ ꯉꯝꯗ
ꯌꯦ ꯑꯁ ꯅꯪ ꯅꯣꯏ ꯅꯣꯏ ꯅꯁꯥ ꯅꯣꯏꯕꯗꯨꯒ ꯄꯛꯇꯦꯗ
ꯑꯁ ꯍꯧꯖꯤꯛꯀꯥꯟꯁꯤꯗꯤ ꯄꯨꯔꯥ
ꯉꯥ ꯅꯁꯥ ꯅꯁꯥꯒꯤꯗꯨꯒ ꯄ꯭ꯂꯦꯠ ꯑꯅꯤ ꯑꯍꯨꯝ ꯆꯥꯔꯝꯗꯧ ꯃꯥꯜꯂꯦ ꯌꯥꯝ ꯄ꯭ꯂꯦꯠ ꯑꯃꯈꯛꯇꯪ ꯆ ꯌꯥꯝ ꯊꯥꯖꯗꯦ ꯍꯥꯏꯕ
ꯃꯤꯌꯨꯁꯤꯠꯇꯦꯗ
ꯀꯪꯈ꯭ꯔꯕꯖꯥ
ꯀꯪ꯭ꯔꯦ ꯀꯪ꯭ꯔꯦ
ꯎꯝ ꯀꯉꯝꯗꯧ ꯃꯥꯟꯗꯅꯦ
ꯅꯥ ꯀꯅꯥ ꯂꯩꯕ꯭ꯔꯥꯅꯦ
ꯑꯩꯈꯣꯏꯗ ꯃꯤ ꯊꯜꯂꯦ ꯏꯆꯦ ꯏꯆꯦ ꯂꯩꯔꯦ ꯏꯆꯦ ꯃꯆꯥ ꯇꯣꯝꯕꯤꯗꯨꯁꯨ ꯂꯩꯔꯦ ꯑꯣ
ꯎꯝ
ꯑꯗꯨꯒ ꯏꯆꯦꯒꯤ ꯏꯆꯦ ꯑꯍꯟꯒꯤ ꯃꯆꯥꯅꯨꯄꯥ ꯁꯪꯒꯥꯏꯂꯣꯡꯁꯨ ꯂꯩꯔꯦ ꯃꯅꯥꯎꯅꯨꯄꯥ ꯀꯨꯀꯨꯁꯨ ꯂꯩꯔꯦ ꯊꯜꯂ ꯃꯣꯏ ꯁꯨꯇꯤ ꯂꯩ ꯍꯥꯏ ꯑꯩꯈꯣꯏ ꯊꯣꯛꯣꯡꯂꯛꯄ ꯎꯝ
ꯉꯥꯏꯅꯦ
ꯅꯨꯡꯃꯥꯏꯇꯦ ꯁꯤꯜꯂꯦ ꯃꯤ ꯍꯧꯖꯤꯛ ꯃꯉꯥ ꯃꯤ ꯇꯔꯨꯛꯅꯦ ꯂꯩꯔꯤꯁꯦ ꯌꯨꯝꯗꯒꯤ ꯍꯦꯜꯂꯦ ꯁꯤꯅ
ꯏ ꯀꯥꯏꯅ ꯀꯃꯥꯏ ꯀꯃꯥꯏ ꯇꯧꯔꯤꯒꯦ ꯍꯟꯗꯛ ꯀ ꯀꯩ ꯀꯩ ꯀꯩꯀꯩ ꯊꯕꯛ ꯇꯧꯔꯤꯅꯣ ꯉꯦꯁꯤꯗꯤ ꯖꯣꯕ ꯀꯥꯔꯗ ꯆꯠꯂꯦ ꯌꯣꯛꯀꯥꯠ ꯅꯃꯤ ꯀꯌꯥꯒꯦꯅ ꯖꯣꯄ꯭ꯔꯥꯗ ꯗ ꯑꯣꯀ ꯃꯟꯅ ꯃꯤꯇ꯭ꯔꯌꯥ ꯃꯗꯦ
ꯀꯅꯥ
ꯎꯝ ꯅ ꯅꯪꯒꯤꯗꯦ ꯅꯣꯏ ꯕꯥꯒꯤꯗꯥꯡ
ꯍꯥꯏꯒꯅꯦ
ꯆꯁꯃꯤꯗꯤ ꯖꯣꯀꯥꯒ ꯇꯣꯉꯥꯟꯅ ꯂꯩꯔꯦꯀꯣ ꯑꯩꯒꯤꯁꯨ ꯃꯤꯑꯣꯕꯤꯣ
ꯑꯩꯅ ꯁꯦꯝꯕꯅꯤꯅꯦ
ꯑꯩꯒꯤꯁꯨ ꯁꯦꯝꯕꯤꯔꯕ ꯌꯥꯎ ꯁꯤꯒ ꯍꯥ
ꯑ ꯑꯗꯨꯗꯂ ꯏꯔꯒꯦ ꯀꯔꯤꯔ
ꯑꯥꯗ ꯂꯩꯔꯁꯨ ꯆꯠꯇ꯭ꯔꯁꯨ ꯀꯩꯅꯣ ꯄꯦꯁꯥ ꯆꯥꯡꯒꯤꯗ ꯌꯥꯗ꯭ꯔꯕꯣꯂ ꯑ ꯍꯥꯟꯅꯅꯤ ꯌꯥꯔ ꯇ ꯗꯤꯖꯤꯇꯦꯜ ꯑꯣꯏꯕꯩ ꯑꯣꯏꯔꯝ ꯑꯃꯅꯤꯀꯣ ꯍꯥꯟꯅꯗꯤ ꯌꯥꯕꯅꯦ
ꯁꯦꯝꯕꯁꯨ ꯆꯠꯇ꯭ꯔꯗꯤ ꯅꯪꯒꯤ ꯃꯤꯡ ꯑꯃꯨꯛꯀ ꯀꯛꯀꯅꯤꯍꯦ
ꯆꯦꯔꯥꯅꯤꯍꯦ ꯑꯗꯨꯗꯤ ꯑꯗꯨꯗꯤ ꯁꯦꯝꯃꯒ ꯅꯨꯄꯤ ꯊꯤꯔꯨꯁꯤꯔꯥ ꯈꯪꯗꯦ
ꯊꯀ꯭ꯔꯣ
ꯑꯇꯩꯥꯏꯇꯩ ꯆꯄꯅ
ꯅꯣꯅꯤꯡꯉꯦ
ꯂꯩꯇꯦ ꯂꯩꯇꯦ ꯅꯨꯄꯤꯒꯁꯨ ꯐꯪꯗ꯭ꯔꯦ ꯅꯣꯏꯒꯨꯝꯅ ꯁꯛ ꯐꯖꯗ꯭ꯔꯕꯅꯤꯅ ꯍꯥꯏ ꯅꯗꯤ ꯐꯖꯩ ꯏꯅꯅ ꯅꯝꯕꯔ ꯅꯝꯕꯝꯕꯔ ꯄꯤꯌꯣ ꯅꯣꯏ ꯅꯃꯅꯕꯤ ꯃꯁꯛ ꯐꯖꯕ ꯂꯩꯔꯒꯗꯤ ꯋꯥ ꯒ꯭ꯌꯥꯟ ꯇꯥꯕ ꯊꯔꯣ ꯊꯥꯔꯣ ꯍꯣꯔꯦꯟ ꯑ ꯅꯝꯕꯔꯅ ꯇꯥꯡꯕꯅꯦ ꯁꯅ ꯁꯤꯗ
ꯁꯛꯇꯥ ꯑꯗꯨ ꯀꯔꯤ
ꯀꯩ ꯀꯩ ꯂꯝꯗꯒꯤꯅꯣ ꯇꯃꯦꯡꯂꯣꯡꯗꯒꯤꯔ ꯅꯣꯅꯤꯗꯒꯤ ꯑꯗꯨꯝ ꯇꯔꯉꯥꯏ ꯃꯃꯇ ꯃ ꯍ ꯂꯧꯗꯤ ꯍꯧꯔꯕꯣ
ꯑꯩꯁ ꯃꯤ ꯈꯔꯒꯤꯗꯤ ꯍꯧꯈ꯭ꯔꯦ
ꯣꯏꯒꯤꯗꯦ
ꯈꯥ ꯈꯔ ꯍꯧ ꯍꯧꯈ꯭ꯔꯦ
ꯃꯤ ꯂꯧ ꯍꯧꯖꯤꯛ ꯍꯧꯔꯗꯤ ꯌꯥꯝ ꯨꯡ ꯉꯟꯅꯒ ꯆꯥꯗꯣꯏꯅꯤꯅꯦ
ꯃꯤ ꯂꯣꯏꯅꯃ ꯍꯅ ꯈꯈ꯭ꯔꯤꯗ ꯈꯔꯍꯤꯔ
ꯑꯗ ꯑꯗ ꯀꯥꯏ ꯀꯥꯏ ꯊꯕꯛ ꯇꯧꯔꯤꯅꯣ ꯣꯕ ꯀꯥꯔꯠ ꯆꯠꯂꯦ ꯑꯇꯩ ꯑꯇꯩꯗꯤ
ꯑꯃꯨꯛ ꯂꯩ ꯐꯣꯟ ꯑꯃꯨꯛꯀ ꯌꯦꯡ ꯑꯃꯨꯛꯀ ꯇꯨꯝꯃ ꯑꯁꯤꯅꯤꯗ
ꯆꯦꯟꯊꯦ ꯑꯃ ꯋꯥꯠꯂꯦ ꯍ ꯄꯥꯎꯖꯖꯥ ꯇꯥꯏꯗ
ꯀꯔꯤ
ꯈꯪꯗꯦ ꯅꯣꯏ ꯁꯥꯏ ꯌꯥꯔ ꯀꯥꯏ ꯖꯥꯠ ꯖꯥꯠ ꯇꯧꯔꯦꯅ ꯍꯥꯏꯌꯦ ꯍꯟꯗꯛ ꯃꯔꯔꯛ
ꯋꯥ
ꯑꯩꯁꯨ ꯈꯪꯗꯦ ꯅꯃꯥꯟꯅꯕꯤꯁꯤꯡꯅ ꯍꯥꯏꯔꯛꯄꯅ ꯃꯥꯗꯤ ꯀꯨꯏꯗꯧ ꯃꯥꯟꯗꯦ ꯃꯥꯗꯤ ꯀꯨꯏꯗꯧ ꯃꯥꯟꯗꯦ ꯎ ꯉꯥꯏꯍꯥꯛ ꯂꯩꯔꯗꯤ ꯄꯥꯏꯈ꯭ꯔꯅꯤꯌꯦ ꯄꯥꯏꯈꯔꯦ ꯅꯤꯥꯏꯕ ꯑꯗꯨꯗ ꯑꯩꯗꯤ ꯄꯥꯈꯜꯂꯤꯅꯦ ꯅ ꯑꯩ ꯈꯜꯂꯒꯦ ꯎꯝ ꯄꯨꯡ ꯀꯌꯥꯗ ꯇꯨꯝꯅꯅ ꯆ ꯑ ꯐꯅꯒꯅ ꯀꯒꯅ ꯍꯁ ꯌꯥꯝ ꯊꯦꯡꯅ ꯇꯨꯝꯃꯦꯀꯣ ꯗ꯭ꯔꯃꯥꯒꯨꯃꯤ ꯍꯦꯝ꯭ꯔꯝ
ꯁꯣꯔꯠ ꯀ꯭ꯂꯤꯞꯁꯀꯨꯝꯕ ꯌꯦꯡꯕꯅꯤꯗ
ꯅꯪꯁꯨ ꯕꯤ ꯇꯤ ꯑꯦꯁ ꯐꯦꯟꯗꯣ
ꯀꯔꯤ ꯄꯕꯤꯇꯌꯦꯁꯤꯅ ꯌꯦꯡꯗꯦ ꯈꯪꯗꯦ ꯃꯁꯛ ꯑꯃ
ꯂꯩꯀꯥꯏꯗꯨꯗ ꯅꯣꯏ ꯂꯩꯀꯥꯏꯗꯨꯗ ꯕꯤ ꯇꯤ ꯑꯦꯁ ꯐꯦꯟ ꯌꯥꯝ ꯂꯩꯕ ꯅꯪꯁꯨ ꯌꯥꯎꯕ꯭ꯔꯥ ꯅꯪ
ꯑꯩꯗꯤ ꯌꯥꯎꯗꯦ ꯈꯔꯗꯤ ꯂꯩꯌꯦ ꯑꯩꯈꯣꯏ ꯂꯩꯀꯥꯏꯗ
ꯑꯩ ꯅꯪꯁꯨꯨ ꯑꯔꯗꯒ ꯃꯥꯔ ꯑꯗꯨꯗ
ꯅꯪꯁꯨꯣ ꯌꯥꯎꯔꯝꯅꯤ ꯍꯦ ꯀꯔꯔ ꯑꯗꯨ
ꯑ ꯈꯔ ꯃꯅꯨꯡꯗ ꯅꯪꯁꯨ ꯑꯣꯏꯔꯕꯅꯤꯗ
ꯎ ꯆꯄ ꯑꯗꯨꯄ ꯗꯦ
ꯍ ꯑꯗꯨꯃꯥꯏꯅ ꯇꯧꯒꯅꯨ ꯁꯦꯔꯥꯟ ꯇꯥꯟ ꯇꯧꯕꯗꯣ ꯇꯧꯒꯅꯨꯕ ꯒ꯭ꯌꯥꯟ ꯇꯥꯅ ꯒ꯭ꯌꯥꯟ ꯒ꯭ꯌꯥꯟ ꯇꯥꯅꯀꯣꯣꯡ ꯒ꯭ꯌꯥꯟ ꯇꯥꯅ ꯂꯩꯔ ꯍꯥꯏꯕ ꯃꯤ ꯇꯥꯎ ꯃꯤ ꯃꯤꯅ ꯇꯧꯋꯦꯅ ꯁꯨꯃꯥꯏꯅ ꯇꯧꯔꯛꯀꯅꯦꯕ
ꯀꯔꯤꯁꯨ ꯇꯧꯗꯦ
ꯐꯒꯤꯦ ꯇꯧꯕꯧꯕꯅꯤꯗ ꯑꯅꯤ ꯃꯔꯝ ꯃꯌꯥꯝꯗ
ꯃꯤ ꯌꯁꯤꯠꯇꯕ ꯀ
ꯎꯝ ꯅꯣꯏ ꯅꯃꯥꯟꯅꯕꯤꯁꯤꯡꯗꯤ ꯀꯃꯥꯏ ꯀꯃꯥꯏ ꯇꯧꯕ ꯑ꯭ꯔꯗꯅꯦ ꯎ ꯑꯦꯕ ꯀꯔꯤꯅꯍꯗꯅꯤꯅꯦ ꯂꯒ
ꯑꯕꯔꯒꯂꯅꯤ
ꯎꯝ ꯅꯣꯏ ꯂꯩꯀꯥꯏꯒꯤ ꯌꯥꯝꯥ ꯎ ꯑꯩꯁꯨ ꯌꯥꯝ ꯐꯔꯦ ꯅꯣꯏ ꯂꯩꯀꯥꯏꯒꯤ ꯀꯔꯤꯁꯨ ꯇꯧꯗꯦꯅ ꯅꯣꯏ ꯂꯩꯀꯥꯏꯒꯤ ꯑꯥ ꯃꯇꯣꯟꯗ ꯂꯩꯕꯗꯣ ꯑꯗꯨꯗꯨ ꯈꯣꯡꯅꯨꯡꯗ ꯄꯥꯏꯈ꯭ꯔꯅꯤ ꯍꯥꯏꯅꯦ ꯄꯥꯎ ꯇꯗꯥꯥꯏꯅꯦ
ꯑ ꯍꯅꯔꯤ ꯀꯥꯟꯅ ꯍꯅꯔꯤ
ꯑꯩꯒꯤ ꯀꯄꯥꯒꯤ ꯏꯁꯇꯦꯇꯁ ꯖꯥꯠ ꯖꯥꯠ ꯑꯣꯏꯗ ꯅꯨꯡꯇꯤꯒꯤ ꯎꯕꯒꯨꯝ ꯇꯧꯔꯣꯏꯗ ꯋꯥꯔꯤ ꯌꯥꯝ ꯅꯨꯡꯉꯥꯏꯔꯦ ꯃꯥꯅ
ꯁꯨꯝ ꯅꯣꯛꯑꯒ ꯂꯩꯕꯅꯤꯅꯦ
ꯍꯣꯏ ꯑꯗꯨꯁꯨ ꯀꯩꯗꯧ ꯃꯥꯥꯟꯗꯦꯅꯦ ꯅꯨꯄꯥꯗꯣ ꯌꯥꯝ ꯀꯩꯅꯣ ꯇꯧꯔ ꯃꯥꯜꯜꯂꯤꯅꯦ
ꯇꯅꯤꯡꯅꯦꯦ ꯀꯔꯤꯅꯦ
ꯀꯣꯏꯗꯧ ꯃꯥꯟꯗꯗ ꯁ ꯀꯥꯏꯅꯕ ꯁꯟꯗꯅꯦ ꯑꯩ ꯁꯤꯟꯗꯔꯤ ꯐꯥꯎ ꯂꯩꯌꯣ ꯍꯥꯟꯅ ꯍꯥꯏꯌꯨꯀꯣ ꯅꯣꯏ ꯑꯩ ꯇꯤꯟꯅꯕꯅꯤꯅ ꯑꯩꯗꯤ ꯄꯥꯎ ꯐꯥꯎꯅꯗꯕꯅꯦ ꯎꯝ
ꯅꯪ ꯀꯣꯛ ꯍꯥꯏꯕ ꯌꯥꯗ꯭ꯔꯣ
ꯑꯩ ꯃꯥꯒꯤ ꯅꯝꯕꯔ ꯃꯥꯡꯈ꯭ꯔꯦ
ꯑ ꯇꯅꯤꯡꯗꯦ ꯍꯦ ꯀꯔꯤ ꯃꯥꯡꯕꯅꯣ
ꯃꯥꯡꯈ꯭ꯔꯦ ꯅꯝꯕꯒ ꯂꯣꯏ ꯃꯥꯡꯈ꯭ꯔꯦ ꯅꯪꯒꯤꯁꯨ ꯃꯥꯡꯕꯒꯤ ꯃꯤ ꯑꯇꯩꯗ ꯒꯔꯨꯞ ꯃꯥꯡꯒꯦ ꯇꯧꯒꯦ ꯑꯩ ꯐꯣꯟ ꯌꯥꯗ꯭ꯔꯦ ꯑꯗꯨꯗꯩꯅꯦ ꯑꯩ ꯐꯣꯟ ꯌꯥꯗꯕꯒꯤ ꯅꯝꯕꯔꯒꯁꯦ ꯂꯣꯏ ꯃꯥꯡꯈ꯭ꯔꯦ ꯃꯥꯡꯒꯤ ꯇꯧꯕꯅ ꯄꯨꯂ
ꯎꯝ ꯑꯣꯏꯔꯥꯝꯅꯤ ꯁꯞꯇꯥ ꯑꯗꯨꯒ
ꯑꯗꯨꯅꯦ ꯃꯥꯡꯒꯦꯅ ꯄꯥꯈꯠꯇꯨꯅ ꯐꯖꯅ ꯄꯨꯜꯂꯕꯅ ꯊꯧꯔꯤ ꯑꯆꯧꯕꯗꯨꯅꯤ
ꯇꯅꯤꯡꯗꯦ ꯍꯦ
ꯑꯗꯨꯃꯥꯏꯅ ꯇꯧꯒꯅꯨ ꯋꯥꯔꯤ ꯁꯥꯕꯗꯨꯕꯨ
ꯇꯅꯤꯡꯗꯤꯦ ꯀꯔꯤꯌꯦ
ꯑ
ꯑꯩ ꯌꯦꯡ ꯐꯗꯁꯗꯦꯅꯤ ꯍꯦ
ꯑꯣ ꯍꯌꯦꯡ ꯐꯗꯁꯦ ꯏꯁꯩ ꯁꯛꯇꯨꯔꯣ
ꯑ ꯏꯁꯥꯥꯏ ꯂꯥꯏꯇꯦ ꯀꯔꯤ ꯏꯁꯥꯥꯏ
ꯏꯁꯩ ꯂꯩ ꯏꯁꯩ ꯂꯩꯇ꯭ꯔꯗꯤ ꯊꯝꯃꯒꯦ ꯂꯩ ꯉꯥꯏꯍꯥꯛ ꯄꯥꯎ ꯐꯥꯎꯅꯖꯦ ꯏꯁꯩ ꯁꯛꯅꯤꯡꯉꯥꯏ ꯃꯤ ꯂꯩꯇꯦ
ꯎꯝ
ꯎꯝ
ꯏꯁꯩ ꯁꯛꯅꯤꯡꯉꯥꯏ ꯅꯣꯏ ꯂꯥꯛꯑꯣ ꯑ ꯑ ꯌꯥꯏ
ꯏꯁꯇꯦꯔꯗ ꯏꯁꯩ ꯑꯣꯏꯅ ꯁꯛꯕꯤ